ꯍꯜꯂꯣ
ꯇꯥꯕ꯭ꯔꯣ
ꯇꯥꯏ ꯇꯥꯏ ꯌꯥꯔꯦ ꯌꯥꯔꯦ ꯍꯟꯇꯛꯇꯤ
ꯍꯂꯣ
ꯍꯂꯣ
ꯇꯕ꯭ꯔꯣ
ꯇꯥꯏ ꯇꯥꯏꯌꯦ
ꯇꯥꯕ꯭ꯔꯣ ꯑꯁ ꯅꯈꯣꯟ ꯌꯥꯝ ꯇꯞꯄꯦ
ꯇꯥꯏꯌꯦ
ꯈꯔ ꯀꯟꯅ ꯍꯥꯡ ꯉꯥꯡꯉꯣ
ꯕꯣꯂꯨꯝꯗꯣ ꯈꯤꯇꯪ ꯂꯩꯈꯠꯂꯨꯗꯅ ꯇꯥꯏꯌꯦ ꯕꯣꯂꯨꯝꯗꯣ ꯈꯤꯇꯪ ꯂꯩꯈꯠꯂꯨꯗꯅ
ꯐꯨꯜꯅꯦ ꯀꯩꯅꯣ ꯌꯥꯝ ꯀꯤꯅ ꯋꯥ ꯉꯥꯡꯉꯦ꯫
ꯀꯩꯅꯣ ꯑꯩ ꯑꯁꯨ ꯍꯧꯅ ꯉꯥꯡꯉꯤꯁꯤꯗꯤ꯫
ꯅꯪ ꯋꯥ ꯉꯥꯡꯕꯗꯣ ꯌꯥꯝ ꯀꯤꯔꯒ ꯀꯅꯥ
ꯀꯤꯕ ꯅꯠꯇꯦ ꯉꯥꯡꯉꯤꯁꯤꯗꯤ ꯎꯝ
ꯅꯪꯅ ꯉꯥꯡꯕꯗꯣ꯫
ꯎꯝ꯫
ꯇꯥꯕ꯭ꯔꯥ꯫
ꯇꯥꯏꯌꯦ꯫
ꯌꯥꯝ ꯌꯥꯝ ꯀꯤꯔꯒ ꯉꯥꯡꯕ ꯃꯥꯜꯂꯦꯕ꯫
ꯅꯠꯇꯦꯌꯦ ꯅꯪꯅ ꯇꯞꯅ ꯇꯥꯕꯩꯅꯦ ꯑꯩꯁꯨ ꯅꯪꯅ ꯉꯥꯡꯕꯁꯨ ꯇꯞꯅ ꯇꯥꯏꯌꯦ ꯑꯩꯁꯨ꯫
ꯅꯨꯄꯤꯗꯧꯅ ꯊꯤ ꯀꯣꯏꯅ ꯀꯣꯏ
ꯅꯨꯞ ꯄꯤꯗꯧꯉꯩ ꯅꯠꯇꯦꯅꯦ ꯑꯩꯁꯨ ꯀꯟꯅꯗꯤ ꯉꯥꯡꯉꯁꯦ ꯑꯩꯁꯨ ꯀꯟꯅꯗꯤ ꯉꯥꯡꯉꯁꯤ ꯅꯪ ꯇꯥꯗ꯭ꯔ ꯀꯩꯅꯣ꯫
ꯅꯠꯇꯦ ꯅꯨꯄꯥꯗꯧꯅ ꯗ꯭ꯔꯣꯝꯗꯔꯣꯝ ꯉꯥꯡꯒꯗꯕꯅꯦ ꯀꯩꯅꯣ꯫ ꯅꯨꯄꯥ ꯊꯣꯛꯇꯦꯍꯦ
ꯑꯦ ꯀꯩ ꯁꯤꯗꯩ ꯍꯦꯟꯅ ꯍꯧꯅ ꯉꯥꯡꯉꯗꯤ ꯑꯥ ꯇꯥꯔꯅꯤ
ꯀꯥꯏꯗꯦ ꯀꯩꯩꯅꯣ꯫
ꯍꯁ ꯑꯃꯤ ꯋꯥꯋꯥ ꯂꯑꯣꯒꯩ ꯍꯥꯏꯁ꯫ ꯃꯇꯥꯡ ꯃꯇꯝ
ꯅꯪ ꯅꯣꯏ ꯁꯥꯏ ꯂꯩꯕꯩꯔꯣ ꯅꯪ ꯅꯅꯛꯇ ꯉꯥꯡ ꯀꯟꯅ ꯉꯥꯡꯕ ꯌꯥꯗ꯭ꯔꯤꯁꯦ꯫
ꯀꯗꯥꯏꯗꯩꯅꯣꯗ ꯅꯪꯁꯨ ꯑꯗꯨꯗꯤ ꯁꯦꯔꯥꯟ ꯊꯨꯔꯥꯟ ꯉꯥꯡꯉꯤꯍꯦ꯫
ꯑꯁ ꯌꯥꯝ ꯀꯤꯅ ꯉꯥꯡꯕꯗꯨꯗ ꯀꯤꯖꯔ ꯃꯥꯜꯂꯦ ꯈꯜꯂꯤꯅꯤꯅꯦ꯫
ꯅꯠꯇꯦ ꯅꯠꯇꯦꯍꯦ ꯆꯥꯛ ꯆꯥꯔꯕꯣ꯫
ꯆꯥꯔꯦ ꯑꯩꯗꯤ
ꯌꯥꯝ ꯉꯜꯂꯤꯍꯩ ꯀꯩ ꯌꯦꯟꯖꯥꯡ
ꯑꯁ ꯉꯟꯅ ꯆꯥꯊꯣꯛꯄꯅ ꯍꯛꯆꯥꯡ ꯐꯩꯌꯦꯅ ꯆꯥꯊꯣꯛꯄꯅꯤꯅ꯫ ꯆꯝꯄꯨ ꯆꯥꯏ ꯆꯝꯄꯨꯅꯦ꯫
ꯀꯩꯒꯤ ꯁꯥ ꯆꯥꯎ ꯌꯥꯗ꯭ꯔꯣ꯫
ꯁꯥ ꯆꯥꯕꯁꯨ ꯍꯛꯆꯥꯡ ꯐꯠꯇꯦ꯫
ꯑꯩ ꯆꯥꯛꯀ ꯆꯥꯗ꯭ꯔꯤꯗ꯫
ꯀꯩꯅꯣ ꯁꯦꯕꯣꯠ ꯃꯅꯥꯗꯣ ꯈꯪꯕ꯭ꯔꯥ꯫
ꯈꯪꯉꯦ ꯈꯪꯉꯦ꯫
ꯑꯗꯨ ꯆꯝꯐꯨꯠ ꯆꯥꯎ ꯍꯥꯎꯕꯅꯦ꯫
ꯎꯝ
ꯃꯇꯣꯟ ꯃꯇꯣꯟ ꯃꯇꯣꯟꯗꯣ꯫
ꯎꯝ꯫
ꯍꯦꯛꯑꯒ ꯆꯝꯐꯨꯠ ꯇꯧꯔꯒ ꯎꯝ ꯃꯔꯣꯛ ꯑꯇꯦꯛꯄꯒꯤ ꯑꯃꯦꯠꯄꯗꯣ꯫
ꯎꯝ꯫
ꯑꯗꯨꯒ ꯀꯣꯠꯂ ꯀꯣꯠꯂꯒ ꯆꯥꯕ꯫
ꯉꯁꯥꯏꯈꯩ ꯀꯩ ꯕꯖꯥꯔꯗ ꯀꯩ__ ꯕꯖꯥꯔꯗ ꯀꯩ ꯂꯩꯕ ꯆꯠꯂꯤꯅꯣ ꯅꯪ ꯕꯖꯥꯔ ꯆꯠꯂꯤꯒ ꯍꯥꯏꯗꯥꯏꯅꯦ꯫
ꯑꯩ ꯄꯣꯠ ꯑꯃ ꯂꯩꯔꯨꯕ꯫
ꯎꯝ
ꯃꯥꯏ ꯇꯩꯅꯕ ꯀ꯭ꯔꯤꯝ ꯂꯩꯗ꯭ꯔꯦꯅ ꯂꯩꯔꯨꯕꯅꯤꯅꯦ
ꯁ ꯁꯛ ꯁꯛ ꯐꯖꯥꯅꯕ ꯀ꯭ꯔꯤꯝ ꯇꯩꯔꯤꯔꯣ
ꯍꯣꯏꯅꯦ ꯁꯛ ꯐꯖꯥꯗ꯭ꯔꯗꯤ ꯅꯨꯄꯥꯁꯤꯡꯁꯤ ꯑꯝꯇ ꯌꯦꯡꯕꯤꯗ꯭ꯔꯦꯕ
ꯀꯩꯅꯣ ꯅꯪ ꯅꯨꯄꯥꯅ ꯌꯦꯡꯕꯤꯗ꯭ꯔꯕꯣ ꯍꯥꯏꯁꯤꯕꯣ
ꯌꯦꯡꯕꯤꯗ꯭ꯔꯦ ꯀ꯭ꯔꯤꯝ ꯈꯔ ꯈꯔ ꯇꯩꯔꯣꯏ ꯍꯥꯏꯔꯦ
ꯃꯉꯣꯟꯗ ꯂꯩꯍꯜꯂꯨ ꯌꯥꯗ꯭ꯔꯣ
ꯑꯁ ꯇꯜꯂꯦꯗ ꯃꯤꯅ ꯂꯩꯕꯤꯕꯁꯦ ꯁꯛ ꯐꯥꯖꯗꯧ ꯃꯥꯥꯟꯗꯦ
ꯅꯪ ꯂꯩꯕꯤꯌꯣ ꯅꯪꯅ ꯌꯦꯡꯗꯣꯏꯅꯤꯅ ꯍꯪꯉꯣ ꯌꯥꯗ꯭ꯔꯣ
ꯑꯦ ꯃꯥ ꯈꯛꯇ ꯅꯠ ꯇꯦ ꯌꯦꯡꯒꯗꯕꯁꯦ ꯃꯤ ꯂꯣꯏꯅ ꯌꯦꯡꯉꯤꯁꯤꯗꯤ ꯎꯔꯤꯁꯤꯗꯤ ꯃꯤ ꯂꯣꯏꯅꯃꯛꯅ ꯎꯔꯤꯁꯦ ꯑꯩ ꯁꯛꯁꯦ
ꯆꯨꯝꯃꯦꯅꯦ ꯆꯨꯝꯃꯦꯅꯦ ꯑꯩꯅꯗꯤ ꯎꯗ꯭ꯔꯤꯗ ꯑꯩꯗꯤ ꯌꯦꯡꯗ꯭ꯔꯤꯗ
ꯑꯗꯣ ꯑꯇꯣꯞꯄꯁꯨ ꯌꯦꯡꯗꯣꯏꯅꯤꯅ ꯃꯥꯊꯟꯇꯅ ꯀ꯭ꯔꯤꯝ ꯂꯩꯍꯟꯕꯗꯣ ꯄꯩꯁꯥ ꯄꯥꯝꯃꯨꯔꯛꯄ
ꯎꯝ ꯍꯣꯔꯦꯟ ꯅꯠꯇꯦ ꯍꯌꯦꯡ ꯕꯣꯜ ꯌꯦꯡꯉꯣꯏꯗ꯭ꯔꯣ
ꯑꯁ ꯑꯗꯨꯒꯨꯝꯕꯒ ꯌꯦꯡꯗꯦꯗ ꯀꯅꯥ ꯀꯅꯥ ꯂꯩꯒꯦ
ꯍꯌꯦꯡ ꯑꯥꯔꯖꯦꯟꯇꯤꯅꯥ ꯂꯩꯕꯅꯤꯅꯦ
ꯑꯣ ꯈꯪꯗꯦꯗ ꯑꯗꯨꯒꯨꯝꯕꯒ
ꯍꯣꯏꯗ ꯅꯪ ꯈꯪꯗ꯭ꯔꯗꯤ ꯌꯦꯡꯉꯝꯃꯔꯣꯏ ꯑꯗꯨꯗꯤ
ꯑꯩ ꯑꯗꯨꯒꯨꯝꯕꯒ ꯑꯝꯇ ꯌꯦꯡꯗꯔꯦ
ꯎꯝ
ꯑꯩ ꯁꯛ ꯐꯖꯥꯅꯕ ꯋꯥꯈꯜ ꯐꯥꯗꯔꯤꯀꯥꯟꯗ
ꯑꯩꯁ ꯁꯛ ꯐꯖꯅꯕ ꯋꯥꯈꯜ ꯀꯟꯅ ꯈꯜꯂꯤ ꯅꯪꯁꯦ ꯑꯁ
ꯀꯃꯥꯏꯟ ꯇꯧꯔꯗꯤ ꯀꯃꯥꯏꯟ ꯇꯧꯔꯗꯤ ꯁꯛꯁꯦ ꯐꯖꯒꯦꯔꯥ ꯀꯔꯤ ꯊꯕꯛ ꯇꯧꯔꯗꯤ ꯀꯔꯤ ꯆꯥꯔꯗꯤ ꯁꯠ ꯐꯖꯒꯦꯔꯥ ꯈꯜꯂꯤꯅꯦ
ꯐꯥꯖꯅ ꯊꯛꯑꯣ ꯑꯗꯨꯗꯤ
ꯑꯩꯁ ꯏꯁꯤꯡ ꯊꯛꯄꯗꯣ ꯌꯥꯝ ꯇꯜꯂꯦ ꯄꯨꯛ ꯌꯥꯝ ꯆꯥꯎꯊꯣꯛꯑꯦ
ꯑꯩꯁ ꯑꯗꯨ ꯌꯥꯝ ꯊꯛꯀꯗꯝꯃꯤ
ꯐꯤꯒꯔ ꯇꯥꯗꯦ ꯍꯥꯏꯕ
ꯗꯤꯁꯤꯡꯁꯨ ꯊꯛꯄꯗ ꯏꯁꯀꯤꯟ ꯐꯖꯔꯛꯇꯣꯏꯅꯤ ꯏꯁꯤꯡ ꯌꯥꯝ ꯊꯛꯄꯁꯤꯗꯁꯨ ꯑꯗꯨꯝ
ꯑꯩ ꯏꯁꯤꯡ ꯌꯥꯝ ꯊꯛꯇꯦꯕꯀꯣ ꯑꯗꯨ ꯑꯣꯏꯔꯁꯨ ꯀꯩꯅꯣ ꯑꯣꯔꯤꯐ꯭ꯂꯦꯝꯒꯤ ꯏꯁꯀꯤꯟ ꯇꯦꯁ ꯇꯧꯕꯒꯤ ꯑꯃ ꯂꯩꯗꯥꯏꯅꯦ ꯃꯦꯆꯤꯟ
ꯑꯩ ꯈꯪꯗꯦꯗ ꯑꯗꯨ ꯇꯧꯗꯝꯅ ꯂꯩꯔꯝꯃꯅꯤ ꯑꯃ
ꯂꯩꯕꯅꯦꯕ ꯑꯗꯨꯗ ꯇꯦꯁ ꯇꯧꯔꯒ ꯑꯩꯒꯤ ꯃꯥꯏꯁꯦ ꯇꯦꯁ ꯇꯧꯔꯒ ꯏꯁꯤꯡ ꯊꯛꯄꯒꯤ ꯆꯥꯡꯗꯤ ꯑꯗꯨꯝ ꯌꯥꯝ ꯋꯥꯡꯅ ꯂꯩꯌꯦ ꯌꯥꯝ ꯐꯩꯌꯦ ꯍꯥꯏꯌꯦ ꯃꯤꯠꯁ ꯃꯣꯏ ꯃꯦꯆꯤꯟꯗꯨ ꯍꯥꯏꯔꯤꯕ
ꯑꯗꯨꯗꯤ ꯆꯨꯝꯃꯝꯃꯅꯤ ꯑꯗꯨꯗꯤ ꯃꯦ
ꯃꯆꯤꯟ ꯃꯆꯤꯟ ꯊꯤ ꯑꯣꯏꯔꯝꯅꯤ ꯀꯗꯥꯏꯗꯒꯤ ꯑꯩ ꯏꯁꯤꯡ ꯊꯛꯄꯁꯦ ꯆꯥꯛ ꯆꯥꯕ ꯃꯇꯝꯗ ꯆꯥꯛ ꯆꯥꯛ ꯇꯣꯛꯄ ꯃꯇꯝꯗꯣ ꯑꯗꯨ ꯉꯛ ꯄꯪꯗꯦꯕ ꯑꯩꯅ ꯏꯁꯤꯡ ꯊꯛꯏꯁꯦ
ꯎꯝ
ꯑꯩꯗꯗꯤ ꯑꯩ ꯊꯛꯇꯦꯕ
ꯎꯝ
ꯑꯗꯨꯒ ꯀꯃꯥꯏꯅ ꯑꯩꯉꯣꯟꯗ ꯏꯁꯤꯡ ꯊꯛꯄꯒꯤ ꯆꯥꯡꯁꯤ ꯌꯥꯏ ꯍꯥꯏꯔꯤꯅꯣ ꯑꯩ
ꯑꯩꯁꯨ ꯏꯁꯤꯡꯗꯤ ꯑꯩꯁꯨ ꯄꯥꯡ ꯊꯛꯇꯦ ꯑꯩꯁꯨ ꯏꯁꯤꯡ ꯊꯛꯄꯁꯦ ꯉꯝꯗꯦꯕ ꯑꯩꯁꯨ
ꯍꯣꯏꯅꯦ ꯏꯁꯤꯡ ꯊꯛꯇꯕꯁꯦ ꯐꯠꯇꯤ ꯐꯠꯇꯦ ꯍꯥꯏꯌꯦ
ꯐꯠꯇꯦ ꯉꯝꯗꯦ ꯑꯗꯨ ꯈꯔ ꯊꯛꯑꯒ ꯍꯦꯛꯇ ꯇꯜꯂꯛꯏꯅꯦ ꯄꯨꯛ ꯊꯪꯒꯠꯂꯛꯏꯅꯦ
ꯍꯣꯏ ꯑꯣꯅꯤꯡꯕ ꯗꯨꯃꯥꯏꯅꯀꯣ ꯗꯨꯃꯥꯏ ꯇꯧꯋꯦꯕ ꯑꯩꯁꯨ
ꯑꯗꯒꯤ ꯑꯥ
ꯑꯗꯨ ꯑꯣꯏꯔꯁꯨ ꯎꯝ ꯀꯩ ꯀꯩꯅꯣ ꯆꯥꯁꯤꯟꯕꯒꯤꯗꯤ ꯑꯗꯨꯝ
ꯀꯩꯅꯣ ꯇꯧ ꯀꯩꯅꯣ ꯑꯗꯨꯗꯤ ꯑꯦꯛꯁꯔꯁꯥꯏꯁꯀꯨꯝꯕꯗꯤ ꯇꯧꯗ꯭ꯔꯣ
ꯑꯁ ꯋꯥꯏꯌꯦ ꯑꯦꯛꯁꯔꯁꯥꯏꯁ ꯇꯧꯕꯁꯤꯗꯤ
ꯋꯥꯔꯒꯅꯤꯅꯦ ꯐꯖꯔꯛꯇꯣꯏꯁꯦ ꯐꯤꯒꯔꯁꯨ ꯇꯥꯔꯛꯇꯣꯏꯅꯤꯅꯦ
ꯋꯥꯔꯒꯕꯨ ꯀꯃꯥꯏꯅ ꯁꯛ ꯐꯖꯗꯣꯏꯅꯣ ꯃꯦꯔꯤ
ꯅꯇꯦ ꯍꯨꯃꯥꯡ ꯇꯥꯍꯜꯂꯒꯅꯦ ꯍꯨꯃꯥꯡ ꯂꯧꯊꯣꯛꯑꯣ ꯈꯔ ꯈꯔ ꯐꯖꯔꯛ ꯍꯨꯃꯥꯡ ꯈꯔ ꯈꯔ ꯇꯥꯍꯜꯂꯦꯗꯅ
ꯍꯨꯃꯥꯡꯗꯤ ꯑꯩꯗꯤ ꯍꯨꯃꯥꯡ ꯌꯥꯝ ꯇꯣꯛꯀꯜꯂꯦ ꯍꯨꯃꯥꯡ ꯌꯥꯝ ꯁꯧꯋꯦ
ꯑꯦ ꯑꯗꯨꯒꯤ ꯍꯨꯃꯥꯡ ꯈꯨꯊꯣꯛꯇꯣ ꯅꯠꯇꯦ ꯑꯦꯛꯁꯔꯁꯥꯏꯁ ꯇꯧꯔꯒ ꯊꯣꯛꯍꯟꯕ ꯍꯥꯏꯕꯅꯤꯅꯦ ꯑꯩꯅ ꯍꯥꯏꯕꯗꯤ
ꯑꯁ ꯁꯣꯔ ꯍꯣꯟꯕ ꯋꯥꯏꯌꯦ ꯑꯦꯛꯁꯔꯁꯥꯏꯁ ꯇꯧꯔꯗꯤ
ꯑꯁ ꯑꯗꯨ ꯑꯗꯨ ꯇꯧꯔꯒꯁꯨ ꯐꯖꯗꯣꯏꯅꯤꯅꯦ ꯐꯖꯅꯕꯅꯤꯅꯦ ꯑꯩ ꯍꯥꯏꯁꯦ ꯑꯩꯗꯤ ꯕꯣꯜ ꯁꯥꯟꯅꯕ ꯑꯗꯨꯝ ꯆꯠꯂꯤꯁꯤꯗꯤ
ꯑꯗꯨꯗ ꯍꯨꯃꯥꯡ ꯌꯥꯝ ꯊꯣꯛꯄ꯭ꯔꯣ
ꯊꯣꯛꯏꯖꯤꯗꯤ ꯑꯩꯈꯣꯏꯗꯤ ꯕꯣꯜ ꯁꯥꯅꯩ ꯑꯗꯨꯝ ꯆꯦꯜꯂꯤꯁꯤꯗꯤ ꯁꯥꯟꯅꯩꯌꯦ ꯁꯥꯟꯅꯩꯌꯦ ꯉꯁꯤꯁꯨ ꯁꯥꯟꯅꯩꯌꯦ ꯍꯜꯂꯛꯄꯗ ꯂꯛꯇ ꯉꯥꯏꯔꯤꯌꯦ ꯑꯩ ꯅꯨꯡꯇꯤꯒꯤ ꯁꯥꯟꯅꯩꯌꯦ ꯏꯃꯥ
ꯏꯁ ꯃꯝꯃꯁꯤꯕꯨ ꯀꯃꯥꯏꯅ ꯁꯅꯥꯕ ꯌꯥꯒꯦ
ꯃꯝꯃ ꯂꯥꯏꯠ ꯊꯥꯜꯂ ꯁꯥꯟꯅꯗꯗꯤ ꯑꯦ ꯀꯩꯅꯣꯅꯦ
ꯏꯁ ꯀꯩꯅꯣꯝꯃ ꯍꯥꯏꯒꯅꯦ ꯑꯗꯨ ꯑꯣꯏꯔꯗꯤ ꯕꯣꯜ ꯁꯥꯟꯅꯕ ꯃꯤꯁꯦ
ꯎꯝ
ꯃꯁꯛ ꯐꯖꯩ ꯍꯥꯏꯅꯦ
ꯑꯁ ꯀꯗꯥꯏꯗꯩꯅꯣꯗ ꯅꯨꯡꯁꯥ ꯃꯔꯛꯇ ꯀꯣꯏꯆꯦꯟ ꯆꯦꯜꯍꯜꯂ
ꯑꯗꯨꯑꯣꯏꯔꯖꯨ ꯅꯨꯞ ꯌꯦꯡꯕꯗ ꯑꯗꯨꯝ ꯅꯨꯄꯥ ꯊꯣꯛꯅ ꯎꯕꯗꯣ ꯑꯗꯨꯃꯥꯏꯟ ꯇꯧꯋꯦ ꯍꯥꯏꯅꯦ ꯅꯪꯁꯨ ꯃꯁꯛ ꯐꯖꯕ꯭ꯔꯥ
ꯑꯩꯗꯤ ꯊꯤꯕꯅꯤ ꯐꯖꯗꯕꯅꯤ
ꯐꯖꯔꯝꯗꯧ ꯃꯥꯜꯂꯦ
ꯀꯗꯥꯏꯗꯩꯅꯣꯗ
ꯍꯛꯆꯥꯡꯁꯨ ꯐꯔꯦ ꯍꯨꯃꯥꯡꯁꯨ ꯊꯣꯛꯑꯕꯅꯤꯅ ꯍꯦꯜꯗꯤ ꯑꯣꯏꯔꯦ
ꯍꯣꯏ ꯍꯛꯆꯥꯡꯕꯨꯗꯤ ꯍꯦꯜꯗꯤ ꯑꯣꯏꯔꯦ ꯑꯗꯣ ꯁꯛꯇꯤ ꯐꯖꯗꯦ ꯍꯦ
ꯍꯦꯜꯗꯤ ꯑꯣꯏꯔꯤ ꯁꯛꯁꯨ ꯐꯖꯔꯝꯒꯅꯤꯅꯦ
ꯏꯟꯁꯥꯡ ꯅꯥꯄꯤꯒꯨꯝꯕꯗ ꯏꯟꯁꯥꯡ ꯅꯥꯄꯤꯒꯨꯝꯕꯗ ꯑꯣꯏꯔꯁꯨ ꯐ꯭ꯔꯦꯁ ꯑꯣꯏꯔꯗꯤ ꯐꯖꯔꯦꯗꯅ ꯑꯗꯨꯅꯦ ꯑꯗꯨ ꯑꯣꯏꯔꯗꯤ ꯐꯖꯔꯤꯗꯨꯗꯤ ꯍꯣꯏ ꯑꯗꯨ ꯑꯣꯏꯔꯗꯤ ꯁꯥꯟꯅꯕ ꯃꯤ ꯃꯤꯁꯦ ꯁꯥꯟꯅꯕ ꯃꯤꯁꯨ ꯇꯒꯠ ꯇꯒꯠ ꯇꯦꯛ ꯑꯝꯃꯅꯤ
ꯃꯥꯅꯤ ꯃꯥꯅꯤ ꯆꯨꯝꯃꯤ ꯌꯥꯝ ꯈꯪꯉꯤꯗ ꯅꯪ ꯄꯪꯍꯥꯏꯗ ꯍꯥꯏꯖꯜꯂꯣ ꯀꯃꯥꯏ ꯇꯧꯅꯤ ꯐꯥꯍꯧꯔꯒꯦꯔꯣ
ꯐꯥꯔꯒꯦ ꯅꯪ
ꯑꯩꯁ ꯀꯤꯖꯔꯦꯗ ꯑꯣꯟꯊꯣꯛꯅ
ꯐꯥꯅꯤꯡꯉꯤꯗ ꯅꯣꯏ ꯂꯩꯀꯥꯏ ꯍꯥꯏꯔꯛꯑꯣꯁꯦ ꯐꯥꯕ ꯂꯥꯛꯀꯦ
ꯑꯦ ꯁꯤꯗ ꯑꯗꯨ ꯍꯥꯏꯕ ꯌꯥꯔꯝꯃꯣꯏꯌꯦ
ꯑꯣꯇꯣꯗ ꯐꯥꯕ ꯂꯥꯛꯄ ꯌꯥꯗꯧ ꯅꯠꯇ꯭ꯔꯣ
ꯑꯣꯛꯇꯣꯗ ꯌꯥꯅꯤ ꯌꯥꯅꯤ
ꯐꯥꯗ꯭ꯔꯁꯨ ꯅꯁꯥ ꯅꯊꯟꯗ ꯑꯗꯨꯝ ꯀꯥꯖꯒꯦ ꯍꯥꯏꯗꯣꯏꯔꯣ
ꯃꯤ ꯃꯌꯥꯝ ꯃꯤ ꯃꯌꯥꯝ ꯃꯥꯡꯗ ꯆꯤꯡꯅꯕ ꯐꯥꯕꯗꯨ ꯇꯜꯂꯤꯗꯅ
ꯑꯗꯨꯅꯦ ꯈꯪꯅ ꯏꯁꯥ ꯏꯊꯟꯇ ꯈꯪꯅ ꯂꯦꯝꯅ ꯀꯥꯈꯠ
ꯌꯥꯅꯤ ꯌꯥꯅꯤ ꯌꯥꯅꯤ ꯑꯩ ꯑꯗꯨꯝ ꯇꯞꯅ ꯀꯥꯒꯦ ꯌꯥꯅꯤꯗ ꯌꯥꯅꯤꯗ
ꯃꯤ ꯃꯃꯥꯡꯗ ꯋꯥ ꯋꯥ ꯂꯥꯎꯔꯒ ꯇꯧꯕ ꯁꯔꯨꯛꯄꯨꯗꯤ
ꯍꯣꯏ ꯐꯖꯅ ꯆꯠꯁꯦ ꯑꯩ ꯑꯗꯨꯝ ꯏꯪ ꯇꯞꯅ ꯀꯥꯒꯦ ꯈꯤꯇ ꯆꯠꯊꯣꯛꯎꯅꯀꯣ
ꯄꯨꯡ ꯀꯌꯥꯗ ꯆꯥꯛ ꯆꯥꯗꯣꯏꯅꯣ
ꯑꯩꯁꯦ ꯉꯍꯥꯛꯇꯪ ꯂꯩꯔ ꯆꯥꯔꯗꯕꯅꯦ ꯆꯥꯛ
ꯑꯣ ꯀꯔꯤ ꯃꯊꯦꯜ ꯑꯦꯟꯁꯥꯡꯗꯤ ꯈꯪꯕ꯭ꯔꯣ
ꯈꯪꯗꯦ ꯀꯩ ꯊꯣꯡꯒꯦ ꯈꯪꯗꯦ ꯑꯩꯈꯣꯏ ꯃꯥꯥ ꯍꯣꯏꯅ ꯇꯧꯕꯅꯤ
ꯑꯁ ꯍꯦꯛ ꯆꯪ ꯍꯦꯛ ꯂꯥꯛꯑꯒ ꯏꯟꯁꯥꯡ ꯌꯦꯡꯒꯗꯕꯅꯤꯅꯦ
ꯏꯁ ꯌꯦꯡꯗꯦꯗ
ꯎꯝ ꯅꯣꯏ ꯅꯨꯄꯥꯗꯤ ꯑꯗꯨꯃꯥꯏꯅ ꯇꯧꯕꯅꯤꯍꯦ ꯀꯩꯅꯣꯝꯃ ꯆꯠꯊꯣꯛꯑꯒ ꯌꯨꯝ ꯍꯜꯂꯛꯑꯗꯤ ꯆꯥꯛ ꯏꯟꯖꯥꯡ ꯊꯣꯡꯕꯤꯔꯝꯃꯗꯤ ꯀꯩ ꯏꯟꯖꯥꯡꯅꯣ ꯍꯥꯟꯅ ꯏꯟꯖꯥꯡ ꯌꯦꯡ ꯌꯦꯡꯗꯣꯏꯅꯦ ꯍꯥꯎꯕ ꯑꯣꯏꯔꯝꯃꯗꯤ ꯍꯔꯥꯎꯗꯣꯏꯅꯦꯕ ꯍꯥꯎꯇꯕ ꯏꯟꯁꯥꯡ ꯀꯔꯤ ꯑꯁꯤ ꯀꯔꯤ ꯏꯟꯁꯥꯡ ꯀꯅꯥ ꯆꯥꯟꯅꯒꯦ
ꯑꯍꯥꯎꯕ ꯆꯥꯅꯤꯡꯗꯕ꯭ꯔꯅꯦ ꯅꯪꯕꯨ ꯍꯥꯎꯇꯕ ꯆꯥꯅꯤꯡꯕ꯭ꯔꯅꯦ ꯅꯪꯕꯨ
ꯍꯥꯏꯔꯁꯨ ꯑꯍꯥꯎꯕ ꯍꯥꯏꯔꯁꯨ ꯂꯩꯌꯦꯗꯅ
ꯎꯝ
ꯀꯥꯡꯁꯣꯏ ꯀꯥꯡꯁꯣꯏ ꯊꯣꯡꯉꯒ ꯍꯥꯎꯕ ꯏꯟꯁꯥꯡꯁꯨ ꯂꯩꯌꯦ ꯁꯥ ꯊꯣꯡꯉꯒ ꯍꯥꯎꯇꯕ ꯏꯟꯁꯥꯡꯁꯨ ꯂꯩꯌꯦ
ꯂꯩ ꯎꯝ
ꯁꯥ ꯊꯣꯡ ꯁꯥꯅꯦ ꯍꯥꯏꯔꯒ ꯎꯝ ꯊꯣꯡꯕꯒꯤ ꯃꯑꯣꯡ ꯏꯟꯁꯥꯡ ꯃꯍꯤꯒ ꯌꯥꯝ ꯍꯥꯞꯆꯤꯜꯂꯒ ꯊꯣꯡꯕꯤꯔꯗꯤ ꯀꯃꯥꯏꯅ ꯍꯥꯎꯗꯣꯏꯅꯣ ꯑꯗꯨꯅꯤꯗ ꯑꯩꯅ ꯍꯥꯏꯔꯤꯁꯦ
ꯊꯣꯡꯕꯗꯣ ꯆꯥꯅꯤꯡꯉꯤꯅꯦ
ꯆꯥꯁꯦꯕ
ꯆꯥꯁꯤ ꯀꯔꯝ ꯀꯥꯟꯗ ꯀꯔꯝ ꯀꯥꯟꯗ
ꯑꯃ ꯃꯇꯝ ꯀꯔꯝ ꯀꯥꯟꯗ ꯍꯥꯏꯗ꯭ꯔꯁꯨ ꯑꯗꯨꯝ ꯏꯌꯥꯗ ꯌꯥꯔꯦꯅꯦ ꯑꯩꯗꯤ
ꯌ‌ꯦꯟ ꯀꯦꯖꯤ ꯑꯍꯨꯝꯅ ꯌꯥꯔꯗ꯭ꯔ‌‌ꯣ
ꯌꯥꯔꯅꯤ
ꯀꯅꯥ ꯀꯅꯥ ꯆꯥꯗꯣꯏꯕ
ꯀꯅꯥ ꯀꯅꯥ ꯆꯥꯅꯤ ꯆꯥꯁꯤꯒꯦ ꯏꯕꯥꯅꯤ ꯈꯛꯇ ꯅꯠꯇ꯭ꯔꯣ
ꯑꯩꯁ ꯁꯤꯖꯤ ꯑꯣ ꯄꯨꯔꯛꯑꯣꯏ ꯄꯨꯔꯛꯑꯧꯏ ꯀꯦꯖꯤ ꯑꯍꯨꯝꯗꯨ ꯆꯥꯔꯗꯤ ꯂꯣꯏꯅ ꯄꯣꯛꯈꯥꯏꯔꯅꯤ
ꯑꯦꯁ ꯆꯥꯛ ꯆꯥꯗꯕꯤ ꯏꯟꯁꯥꯡꯗꯨ ꯈꯛꯇꯪ ꯆꯥꯗꯣꯏꯅꯤ ꯀꯩꯅꯣ
ꯑꯁ ꯑꯩꯗꯤ ꯃꯇꯨꯝ ꯅꯠꯇꯦ ꯃꯇꯨꯝ ꯃꯔꯤ ꯃꯉꯥ ꯈꯤꯛꯇꯪ ꯆꯥꯕꯗ ꯑꯗꯨꯝ ꯑꯣꯛꯑꯅꯤꯕꯨ ꯌꯥꯝ ꯆꯥꯕ ꯉꯝꯗꯦ ꯍꯥꯏꯕ ꯆꯥꯗꯤ ꯆꯥꯅꯤꯡꯕ ꯑꯗꯨ ꯌꯥꯝ ꯆꯥꯕ ꯉꯝꯗꯦ ꯍꯥꯏꯕ ꯈꯪꯗꯦ ꯑꯩ ꯄꯨꯛ ꯑꯗꯨꯝ ꯊꯟꯀꯠꯂꯦꯕ ꯑꯩꯗꯤ ꯌꯥꯝ ꯆꯥ
ꯑꯩ ꯍꯥꯏꯒꯦꯕ ꯀꯦ ꯖꯤ ꯑꯍꯨꯝ ꯍꯥꯏꯔꯤꯁꯦ ꯇꯥꯕ꯭ꯔꯣ
ꯇꯥꯌ‌ꯦ ꯇꯥꯏ ꯍꯥꯏꯌ‌ꯣ
ꯇꯥꯕ꯭ꯔꯣ
ꯇꯥꯏꯌꯦ ꯍꯥꯏꯌ‌ꯣ
ꯍꯜꯂꯣ
ꯍꯜꯂꯣ
ꯀꯩꯅ‌ꯣ ꯈꯨꯝꯗꯦꯍꯦ ꯅꯪꯁꯤꯗꯤ
ꯇꯥꯏꯌꯦ ꯍꯥꯏꯌꯨꯅꯦ
ꯀꯦꯖꯤ ꯑꯍꯨꯝ ꯍꯥꯏꯔꯤꯁꯦ
ꯎꯝ
ꯇꯥꯕ꯭ꯔꯣ
ꯇꯥꯏ ꯍꯥꯏꯌ‌ꯣ ꯍꯥꯏꯕꯅꯤꯅ‌ꯦ
ꯈꯨꯝꯗꯦ ꯀꯩꯅꯣ ꯀꯔꯤꯅ‌ꯣ ꯇꯥꯗ꯭ꯔꯕ
ꯇꯥꯏꯌꯦ ꯍꯥꯏꯌꯣ ꯍꯥꯏꯔꯒ ꯀꯩꯅ‌ꯣꯅ‌ꯦ
ꯀꯦ ꯖꯤ ꯑꯍꯨꯝ ꯍꯥꯏꯔꯤꯁꯦ
ꯎꯝ
ꯀꯤ ꯖꯤ ꯑꯃꯃꯨꯛꯇꯤ ꯑꯗꯨꯝ ꯊꯣꯡ ꯊꯣꯡꯉꯒ ꯇꯦꯁ ꯇꯧꯔꯒ ꯑꯗꯨꯝ ꯂꯣꯏꯁꯤꯟꯈ꯭ꯔꯅꯤ ꯍꯥꯏꯕ ꯊꯣꯡꯕ ꯃꯇꯝꯗ ꯇꯦꯁ ꯇꯧꯔꯒ ꯑꯗꯨꯝ ꯆꯥꯕꯗꯣ ꯊꯣꯡ ꯊꯣꯡꯉꯒ ꯑꯗꯨꯝ ꯆꯥꯕꯗꯣ